ꯇ ꯑꯩꯅ ꯐꯤꯞꯇꯤꯟ ꯃꯤꯅꯤꯠꯁ ꯃꯨꯛ ꯉꯥꯏꯈꯣꯅ ꯍꯥꯏꯕꯅꯦ
ꯑꯣ
ꯁꯥꯎꯅꯤꯡꯕ ꯑꯃ ꯚꯣꯏꯁ ꯀꯣꯜ ꯇꯧꯔꯝ ꯀꯔꯤ ꯐꯥꯎ ꯇꯥꯕ꯭ꯔꯅ
ꯔꯥꯎꯟ ꯂꯥꯛꯑꯦ ꯍꯥꯏꯒꯨꯝ ꯍꯥꯏ
ꯑꯣ ꯑꯣ ꯑꯣ ꯔꯥꯏꯠ ꯁꯥꯏꯠꯇ ꯑꯃꯨꯛꯀ ꯅꯥꯔꯛꯑꯦꯕ
ꯑꯧ
ꯀ ꯅꯥꯕ ꯃꯐꯝꯗꯣ ꯇꯠꯁ ꯇꯧꯔꯗꯤ ꯑꯥ ꯅ ꯅꯥꯏꯌꯦ ꯑꯩꯒꯤ ꯄꯨꯛꯁꯦ ꯅꯥꯕꯅ ꯂꯣꯏꯔꯦ ꯍꯨꯖꯤꯛꯀꯥꯟ ꯃꯅꯨꯡꯗꯒꯤ ꯅꯥꯕꯒꯤ ꯅꯩꯕ ꯃꯥꯜꯂꯦꯕ ꯑꯗꯨꯗꯒꯤ ꯑꯁꯤꯗꯗꯤꯗ ꯄ꯭ꯔꯥꯏꯚꯦꯠꯇ ꯑꯦꯛꯁꯔꯦ ꯂꯧꯕ ꯃꯃꯟꯗꯣ ꯋꯥꯟ ꯊꯥꯎꯖꯟ ꯍꯦꯜꯂꯦ ꯍꯥꯏꯌꯦꯕ
ꯎꯝ
ꯑꯦꯛꯁꯔꯦ ꯈꯛꯇ ꯑꯗꯨꯒꯤ ꯆꯁꯤꯡꯅꯅ ꯉꯔꯥꯡ ꯍꯥꯏꯕꯗꯤ ꯎꯝ ꯆꯥꯟꯗꯤꯒꯔꯗꯗꯤ ꯑꯦꯛꯁ ꯔꯦ ꯂꯥꯛꯕꯇꯣ ꯁꯚꯦꯟ ꯍꯟꯗ꯭ꯔꯦꯗ ꯑꯩꯠ ꯍꯟꯗ꯭ꯔꯦꯗ ꯑꯣꯏꯒꯅꯤ ꯄ꯭ꯔꯥꯏꯚꯦꯠꯇ ꯗꯟ ꯍꯥꯏꯔꯛꯑꯦꯕ
ꯎꯝ
ꯑꯗꯨꯒꯤ ꯑꯃꯨꯛꯀ ꯑꯗꯨꯗꯁꯨ ꯍꯧꯖꯤꯛꯇꯤ ꯍꯞꯇꯥ ꯑꯃꯃꯨꯛ ꯑꯩ ꯂꯥꯛꯅꯤꯉꯥꯏ ꯉꯥꯏꯔꯦ ꯂꯩꯔꯤꯑꯕ ꯑꯗꯨꯅꯤꯅ ꯊꯦꯡꯃꯟꯒꯦꯔꯅ ꯌꯨꯝꯝꯗꯗꯤ ꯍꯥꯏꯗꯤ ꯍꯥꯏꯈ꯭ꯔꯦ ꯑꯩ
ꯍꯣꯏ ꯇꯅꯤ ꯊꯂꯦꯀꯣ ꯅꯅꯥꯕꯅꯤꯅ ꯐꯠ ꯌꯦꯡꯀꯅ ꯂꯩ ꯐꯥꯏ
ꯎꯝ ꯑꯩꯗꯣ ꯍꯕ ꯉꯝꯕ ꯐꯥꯎꯔꯗꯤꯗꯤ ꯈꯪꯒꯦꯅꯗꯤ ꯍꯥꯜꯂꯝꯃꯅꯤ ꯑꯗꯨ ꯑꯁꯤꯁ ꯍꯧꯖꯤꯛ ꯅꯨꯃꯤꯠ ꯑꯅꯤ ꯑꯍꯨꯝꯁꯦ ꯈꯔ ꯍꯦꯟꯖꯤꯟꯕ ꯃꯥꯟꯕ ꯍꯥꯏꯕ ꯗꯣ ꯍꯣꯏ ꯃꯥꯗꯗꯤ ꯍꯥꯏꯗꯣꯀꯇꯔꯤ ꯍꯥꯏ
ꯎꯝ ꯂꯣꯏꯁꯤꯗ ꯍꯥꯏꯕ꯭ꯔꯣ
ꯏꯄꯥꯥ ꯑꯗꯨ
ꯎꯝ
ꯃꯉꯣꯟꯗꯗꯤ ꯍꯥꯏꯗꯣꯛ ꯏꯆꯦ ꯃꯣꯟꯅꯁꯨꯏ ꯍꯥꯏꯗꯣꯀꯔ ꯏꯄꯥꯅ
ꯑꯗꯣ ꯀ
ꯎꯝ
ꯅꯆꯤꯠꯅ ꯍꯪꯉꯕ꯭ꯔꯥ
ꯍꯥꯟꯗ꯭ꯔ ꯍꯥꯟꯗꯅꯥ
ꯎꯝ
ꯂꯅꯤꯅ ꯑꯩꯅ ꯅꯥꯕꯗꯣ ꯍꯦꯟꯖꯤꯟꯈꯕꯒꯤ ꯍꯥꯏꯅꯤꯡꯕ꯭ꯔꯥ ꯈꯥꯡꯦꯅꯗꯤ ꯈꯥꯡꯕ ꯉꯝꯕ ꯐꯥꯎꯕꯗꯤ ꯈꯥꯡꯒꯦꯅꯗꯤ ꯇꯧꯔꯝꯕꯅꯤꯗ
ꯑꯃꯨꯛꯀꯁꯨ ꯀꯤꯕ ꯍꯧꯔꯦꯕ ꯍꯦꯟꯖꯤꯟ ꯂꯥꯛꯄꯒꯨꯝ ꯇꯥꯎꯒꯤꯀꯣ
ꯑꯁ ꯌꯥꯗ꯭ꯔꯗꯤꯝ ꯊꯣꯛꯗꯈꯤꯗꯩꯌꯦ ꯃꯅꯨꯡꯒꯨꯝꯕꯁꯦ ꯌꯥꯝ ꯅꯥꯕ ꯕꯦꯔꯥ ꯀꯥꯟꯗ ꯀꯒꯅꯤꯕ
ꯐꯤ ꯇꯥꯎꯅ ꯂꯩꯕ꯭ꯔꯥꯒꯤ ꯈꯛꯇ ꯃꯊꯥ ꯁꯥꯔꯦ ꯂꯩꯕ꯭ꯔꯥ
ꯑ
ꯖꯣꯞ ꯀꯥꯔꯠꯀꯨꯝꯕ ꯆꯪꯉꯗꯤ ꯐꯥꯗꯣꯏꯅꯦꯗ ꯍꯟꯗꯛ ꯀꯥꯁꯤ ꯁꯨꯜ ꯂꯥꯛꯀꯦꯔꯥ ꯂꯥꯛꯑꯔꯣꯏꯗ꯭ꯔꯥ
ꯑꯗꯨ ꯍꯂꯥꯛꯄꯗ ꯂꯩꯩꯇꯦ
ꯍꯣꯁꯄꯤꯇꯥꯜꯗ
ꯅ ꯑꯦꯛꯁꯇ꯭ꯔꯥ ꯂꯧꯕ ꯅꯗꯣ
ꯎꯝ ꯂꯥꯏꯕꯗꯤ ꯃꯥꯜꯂꯦ ꯈꯪꯗꯦ ꯑꯩꯁꯨ ꯂꯥꯏꯕ ꯃꯥꯜꯂꯦ ꯑꯗꯨꯝ ꯑꯗꯨꯒꯤ ꯑꯦꯛꯁꯔꯦ ꯈꯛꯇ ꯂꯥꯛꯑꯣꯅ ꯍꯥꯏꯕ ꯑꯩꯒꯤ ꯏꯆꯦ ꯏꯃ ꯑꯗꯨꯁꯨ ꯃꯥꯗꯣ ꯂꯥꯁ ꯌꯌꯥꯔꯗꯣ ꯌꯦꯡꯕꯗ ꯐꯥꯏꯚ ꯊꯥꯎꯖꯟꯃꯨꯛ ꯂꯥꯛꯑꯦ ꯍꯥꯏꯅ ꯆꯁ ꯈꯇ ꯀꯕꯗ ꯎꯝ ꯌꯦꯡꯕ ꯇꯦꯁ ꯑꯇꯣꯞꯄꯁꯨ ꯇꯧ ꯇꯧꯎ ꯇꯧ ꯑꯣꯏꯗꯕꯗ ꯇꯧꯑꯣ ꯇꯧꯑꯣꯅ ꯇꯥꯎꯕꯗꯒꯤ ꯐꯥꯏꯚ ꯊꯥꯎꯖꯟꯃꯨꯛ ꯆꯪꯅꯤꯡꯑꯌꯦ
ꯎꯝ
ꯑꯣꯏꯕꯒꯤ ꯃꯥꯅ ꯑꯦꯛꯁꯔꯦ ꯈꯛꯇ ꯂꯥꯛꯑꯣ ꯅꯪꯒꯤꯅ ꯍꯥꯏꯕ
ꯎꯝ ꯑꯣ ꯑꯗꯨꯗꯗꯤ ꯍꯥꯏꯗꯣꯛꯄ꯭ꯔꯅ
ꯎ ꯑꯁꯤꯗꯅꯤ ꯏꯆꯦ ꯅꯠꯇꯦ ꯅꯍꯥꯟ ꯑꯃꯥ ꯏꯆꯦ ꯈꯔ ꯄꯤꯛꯄꯗꯣ ꯑꯩꯅ ꯍꯉꯣꯠ ꯃꯥꯗꯣ ꯑꯦꯛꯁꯔꯦ ꯂꯥꯎꯕꯗꯣ ꯉꯁꯤꯗꯣ ꯋꯥꯋꯥꯛꯀꯤꯡ ꯆꯠꯄꯗ ꯅꯤꯡꯁꯤꯡꯂꯛꯄ ꯑꯗꯨꯗꯤ ꯑꯩꯁꯦ ꯍꯪꯉꯔꯣꯏꯗꯅ ꯑꯃꯨꯛꯀ ꯃꯨꯠꯊ ꯇꯦꯛꯁꯗꯤꯦ ꯇꯧꯋꯦ ꯑꯗꯨꯒꯤ ꯃꯥꯅ ꯋꯥꯏꯐꯥꯏ ꯆꯠꯄ꯭ꯔꯣꯅ ꯍꯪꯉꯛꯄ ꯑꯃꯨꯛꯀ ꯑꯗꯨꯗꯨꯒꯤ ꯆꯞ ꯆꯥꯔꯦꯅ ꯑꯩꯗꯣ ꯇꯦꯛ ꯁꯥꯔꯒꯦꯅ ꯊꯥꯕꯗ ꯏꯀꯥꯒꯗ ꯃꯊꯥꯁꯦ ꯌꯥꯝ ꯁꯥꯔꯦ ꯑꯩ ꯑꯗꯨꯅ ꯑꯩꯁꯦ ꯅꯨꯃꯤꯠ ꯑꯃ ꯑꯅꯤ ꯈꯔ ꯈꯔ ꯇꯨꯃꯤꯟꯅ ꯂꯩꯕ ꯑꯗꯨꯒꯤ ꯄꯥꯎꯅ ꯅꯪꯁꯦ ꯇꯦꯟꯁꯟ ꯂꯩꯕ ꯋꯥꯈꯪ ꯂꯥꯛ ꯑꯩꯉꯣꯟꯗ ꯑꯩꯅ ꯀꯔꯤꯁꯨ ꯇꯥꯎ ꯎꯝ ꯑꯗꯨꯒ ꯁꯝꯁꯨ ꯌꯥꯝ ꯀꯦꯜꯂꯦꯕ ꯑꯩ ꯍꯧꯖꯤꯛꯀꯥꯟ
ꯎꯝ
ꯑꯗꯨꯒꯤ ꯁꯥ ꯑꯃꯁꯁꯨ ꯀꯦꯒꯤ ꯅꯪ ꯀꯩꯅꯣꯝ ꯃꯥꯔꯤ ꯇꯥꯎꯒ ꯃꯥꯔꯤꯗꯣ ꯀꯔꯤꯁꯨ ꯇꯥꯎꯗꯦ ꯄꯥꯎ ꯍꯥꯏꯅꯤꯡꯉꯥꯏ ꯌꯥꯝ ꯇꯥꯗꯦꯕ ꯃꯣꯏꯗꯗꯤ ꯑꯩ
ꯎꯝ
ꯅꯥꯑꯌꯦꯒꯨꯝꯕ ꯃꯤꯒꯤꯒꯨꯝꯗ ꯂꯥꯛꯑꯒ ꯆꯦ ꯆ ꯆꯥꯔꯒ
ꯌꯥꯝ ꯅꯨꯡꯉꯥꯏꯇꯕꯅꯤꯉꯣ ꯎꯝ ꯐꯤꯚꯔ ꯐꯧꯗꯧꯕꯗꯤ ꯌꯥꯝ ꯀ ꯐꯅꯦꯃꯤ ꯗꯝꯕꯨꯨ ꯂꯣꯔꯦ ꯍꯥ
ꯎꯝ ꯅꯍꯥꯟꯁꯨ ꯊꯕꯛꯁꯨ ꯇꯥꯎꯕ ꯉꯝꯃꯔꯣꯏꯗꯕ ꯑꯗꯨ ꯍꯥꯡꯕꯒꯤ ꯀꯣ ꯇꯥꯎꯕꯗꯤ ꯋꯥꯅꯁꯨ ꯇꯥꯎꯕ ꯇꯧꯕꯤꯕ ꯌꯥꯏ ꯑꯗꯨ ꯈꯥꯡꯅꯒ ꯇꯥꯎꯔꯒ ꯑꯃꯨꯛꯀ ꯍꯦꯟꯖꯤꯟꯅ ꯅꯥꯔꯛꯑꯕ ꯊꯕꯥꯛꯀꯨꯝꯕ ꯇꯥꯎꯕꯗꯨꯁꯨ ꯇꯨꯈꯤ ꯍꯥꯏ ꯈ ꯍꯩꯔꯕꯅꯤ ꯑꯩꯗ ꯅꯨꯃꯤꯠꯇꯁꯨ
ꯎꯝ
ꯑꯝ ꯑ ꯌꯥꯗ ꯑ ꯑꯣꯁꯦ ꯅꯥꯛꯄꯅ ꯁꯤꯔꯦꯗ ꯑꯩꯁꯦ
ꯥꯡ ꯉꯅꯣ
ꯑꯃꯨꯛꯀ ꯃꯥ ꯀꯣꯜ ꯇꯧꯔꯛꯑꯦ ꯑꯃꯨꯛꯀ ꯃꯥ ꯀꯣꯜ ꯇꯧꯔꯛꯦ ꯌꯥꯗꯦ
ꯎꯝ ꯍꯥꯏꯗꯤ ꯌꯥꯝ ꯐꯥꯎ ꯍꯥꯎꯗ꯭ꯔꯤ ꯍꯥꯎꯋ ꯅꯪ ꯃꯤꯗꯝ
ꯖꯩ ꯅꯥꯏ ꯑꯦ ꯃꯤꯡ ꯄꯥꯟꯒꯅꯨ ꯍꯥꯏꯕꯅꯤꯅꯦ ꯅ ꯀꯗ ꯇꯣꯝꯕ ꯃꯤ ꯅꯨꯄꯤꯗꯨꯁꯨ ꯁꯦꯝꯈ꯭ꯔꯣ
ꯎꯝ
ꯃꯥꯗꯤ ꯆꯥꯎꯅꯤꯡꯗꯕ꯭ꯔꯥ
ꯍꯪꯒꯤꯦꯕ
ꯍꯪꯗꯅ
ꯎꯝ ꯐꯉꯦ
ꯎꯝ ꯑꯩꯒꯤ ꯃꯥꯡꯗ ꯑꯩ ꯍꯣꯁꯇꯦꯜꯂꯛꯀ꯭ꯔꯝꯅꯦ ꯇ꯭ꯔꯣꯗꯤꯒꯨꯝꯕꯁꯨ ꯀꯔ ꯀꯁꯨ ꯀꯥꯏꯗꯕꯤ ꯇꯥꯟꯕꯥꯟꯕꯗꯨ ꯂꯥꯛꯑ ꯑꯃꯨꯛꯀꯗꯗꯤ ꯆꯠꯀꯦꯅꯗꯤ ꯇꯧꯔꯝꯃꯤ
ꯔꯥꯒ
ꯎꯝ ꯑꯗꯨꯒ ꯑꯩꯗꯣ ꯌꯨꯅꯤꯐꯣꯔꯝ ꯁꯦꯠꯂꯒ ꯃꯦꯁꯨ ꯂꯥꯛꯎꯏ ꯀꯃꯜ ꯃꯦꯝꯅ ꯆꯥꯏꯔ ꯂꯩꯌꯦꯦ ꯍꯥꯏꯕ ꯍꯥꯏꯅ ꯌꯨꯅꯤꯐꯣꯔꯝ ꯑꯗꯨꯒꯤ ꯑꯩꯅ ꯌꯨꯅꯤꯐꯣꯔꯝ ꯁꯦꯠꯂꯒ ꯀꯔꯤꯒꯤ ꯁꯤꯗ ꯆꯥꯏꯕ꯭ꯔꯥ ꯍꯥꯏꯔꯒ ꯅꯪ ꯀꯗꯥꯏꯗꯒꯤ ꯂꯥꯛꯄ꯭ꯔꯥ ꯀ ꯇꯧꯔꯛꯑ ꯑꯩꯉꯣꯟꯗ ꯑꯩꯅ ꯑꯩ ꯗꯦꯜꯂꯤꯗꯒꯤ ꯂꯥꯛꯄꯤꯅꯦ ꯇꯧꯔ ꯅ ꯑꯗꯨꯒꯤ ꯄꯣꯠꯆꯥꯏꯒꯨꯝꯕꯁꯨ ꯀꯔꯤꯁꯨ ꯄꯨꯔꯛꯇꯕꯤꯒꯤ ꯍꯥꯟꯗꯛꯈ꯭ꯔꯒꯦꯅ ꯇꯧꯔꯒ ꯂꯩꯑꯕ
ꯎꯝ
ꯂꯥꯛꯅꯤꯡꯉꯥꯏꯇꯥ ꯂꯩ ꯌꯥꯏ ꯐꯕꯤꯅꯗꯦ ꯇꯨꯗ ꯂꯥꯛꯁꯦ ꯍꯥꯏꯌꯦꯡ ꯑꯃꯨꯛ
ꯏ ꯅꯪ ꯅꯥꯕꯗꯨ ꯃꯀꯃꯥꯏ ꯇꯧꯗꫭꯏꯕ
ꯍꯪꯗ꯭ꯔꯦꯅꯦ ꯑꯩꯁꯦ ꯂꯥꯛꯑꯁꯨ ꯁꯤꯗ ꯌꯥꯔꯗꯤ ꯌꯦꯡꯊꯣꯛꯅꯤꯉꯥꯏ ꯇꯧꯔꯅꯤ ꯑꯗꯨ
ꯑꯩꯣꯏ ꯀꯣꯏꯗꯤ ꯀꯣꯏ ꯑꯣꯏ ꯍ ꯍꯗ
ꯎꯝ
ꯀꯩꯀꯩ ꯑꯣꯏꯔꯁꯨ ꯌꯦꯟꯊꯣꯛ ꯌꯦ ꯑꯆꯝꯕ ꯑꯣꯏꯔꯝꯁꯨ
ꯎꯝꯝ ꯑꯁ ꯅꯍꯥꯟ ꯏꯁꯀꯣꯂꯔꯁꯤꯞ ꯆꯪꯕ ꯃꯇꯝꯗ ꯌꯦꯡꯅꯔꯝꯃꯗꯤ ꯐꯥꯗꯣꯏꯅꯤ ꯑꯗꯨꯒꯒꯨꯝꯕ ꯃꯇꯝꯗꯅ ꯅꯥꯗꯕ ꯑꯃꯨꯛꯀ ꯍꯥꯏꯥꯏ ꯍꯧꯖꯤꯛ ꯅꯤꯡꯁꯤꯒꯨꯗ ꯁꯤꯞ ꯆꯪꯉꯣ ꯃꯇꯝꯗ ꯌꯦꯡꯃꯗꯤꯀꯣꯅ
ꯎꯝ ꯑꯣ
ꯌꯨꯝꯗ ꯇ꯭ꯋꯦꯟꯇꯤ ꯊꯥꯎꯖꯟ ꯄꯤꯊꯣꯛꯈ꯭ꯔꯕꯗꯨ ꯂꯥꯏꯅꯥ ꯈꯪꯔꯝꯃꯗꯤ ꯍꯧꯖꯤꯛꯇꯤ ꯐꯥꯔ ꯂꯩꯔꯝꯗꯅꯤ
ꯅꯪ ꯍꯥꯏꯔꯦ ꯄꯤꯔꯛꯀꯅꯤꯗ
ꯍꯣꯏꯗ ꯍꯥꯏꯗꯗꯤ ꯄꯤꯔꯤꯅꯤꯌꯦ ꯁꯣꯏꯗꯅ ꯍꯩꯅꯤꯡꯗꯕ ꯋꯥꯟ ꯑꯁ ꯑꯩꯅ ꯍꯥꯏꯕ ꯌꯥꯔꯔꯗꯤ ꯑꯩꯣꯏ ꯃꯥꯅꯦ ꯇꯥꯔꯗꯤ
ꯌꯦꯡꯊꯣꯛꯇꯕꯗꯤ ꯌꯥꯗꯅꯤꯅ ꯍꯥꯏꯗꯤ ꯍꯥꯏꯌꯨ ꯍꯥꯏꯗꯕꯗꯤ ꯌꯥꯗꯦꯅ
ꯅꯥꯕꯁꯦ ꯍꯦꯟꯖꯤꯟ ꯍꯦꯟꯖꯤꯟꯕꯗ ꯇꯧꯒꯦ ꯑꯩꯁꯦ ꯆꯦꯆꯤ ꯄꯤꯇꯤꯗ ꯍꯥꯡꯅꯅ ꯂꯩꯔꯝꯅꯦꯕ ꯑꯗꯨꯒꯤ ꯃꯣꯏꯅꯗꯤ ꯏꯁꯤꯡ ꯊꯛꯕꯗꯣ ꯊꯝꯃꯣ ꯊꯝꯃꯣꯒ ꯇꯧꯔꯒ ꯏꯁꯤꯡ ꯁꯥꯕꯁꯨ ꯊꯝꯕ ꯇꯣꯛꯈ꯭ꯔꯁꯤꯦꯔ ꯇꯧꯕꯅꯦ ꯑꯩꯁꯦ
ꯊꯝꯅꯤ ꯊꯝꯕ꯭ꯔꯅ
ꯎꯝ
ꯑꯗꯣ ꯃꯣꯏꯅ ꯀꯔꯤ ꯑꯣꯏꯕ ꯌꯥꯏꯅꯤ ꯍꯥꯏꯒꯦ
ꯀꯔꯤ ꯑꯩꯒꯤꯇꯣ ꯀꯔꯤ ꯀꯔꯤꯒꯤꯔ ꯍꯥꯔꯠꯀꯤ ꯀꯔꯤꯒꯨꯝꯒꯨꯝꯕ ꯕꯗꫭ ꯀꯔꯤ ꯀꯔꯤꯔ ꯌꯥꯝ ꯍꯥꯏꯕꯅ ꯑꯗꯨ ꯌꯥꯝꯅꯗꯤ ꯑꯩꯗꯣ ꯁꯣꯔ ꯍꯣꯟꯕꯒꯨꯝꯕꯗꯤ ꯌꯥꯝ ꯈꯔ ꯅꯨꯡꯉꯥꯏ ꯀꯔꯤꯁꯨ ꯇꯧꯗꯦꯅ ꯑꯗꯨꯒꯨꯝꯕꯗꯤ ꯇꯧꯗꯕꯅꯤꯅ ꯌꯥꯝ ꯏꯃꯥꯔꯖꯦꯟꯁꯤ ꯍꯣꯁꯄꯤꯇꯥꯜ ꯒꯨꯝꯕꯗꯗꯤ ꯑꯗꯨꯝ ꯆꯠꯇ꯭ꯔꯁꯨ ꯌꯥꯗꯤ ꯌꯥꯕ ꯃꯥꯜꯂꯦꯅꯒꯨꯝꯕꯗꯤ ꯍꯥꯏꯌꯦꯦꯕ ꯁꯣꯔ ꯍꯣꯟꯕꯒꯨꯝꯕ ꯉꯝꯗꯕ ꯃꯇꯝꯒꯨꯝꯕꯗꯤ ꯑꯣꯏꯔꯗꯤ ꯆꯠꯄꯅ ꯐꯥꯅꯤꯡꯉꯥꯏ ꯃꯥꯥꯟꯗꯕ ꯑꯗꯨꯒꯤ ꯏꯁꯤꯡ ꯌꯥꯝ ꯌꯥꯝ ꯊꯥꯛꯑꯣꯅ ꯍꯥꯏꯔꯛꯑꯦ
ꯍꯣ ꯊꯣ ꯏꯁꯤꯡ ꯑꯁꯥꯕꯗꯣ ꯊꯝꯃꯦꯕ ꯏꯁꯤꯡ ꯑꯁꯥꯕ ꯊꯝꯃꯦꯅꯦ ꯋꯥꯇꯔ ꯋꯦꯂꯣ ꯀꯩꯅꯣ
ꯎꯝ ꯋꯥꯇꯔ ꯕꯦꯒꯁꯨ ꯂꯩꯇꯕꯒꯤ ꯕꫭꯇꯜꯅ ꯄꯥꯏꯔ ꯂꯩꯔꯦ
ꯎꯝ
ꯍ ꯍꯥꯡꯅꯤꯉ ꯇꯦꯕꯣꯛ ꯀ ꯇꯔ ꯩꯒꯨꯝꯝꯕꯔꯥꯏꯅꯨ
ꯎꯝ
ꯂꯥꯛꯑꯒ ꯀꯔꯤꯁꯨ ꯇꯧꯕꯤꯗ꯭ꯔꯒ ꯅꯥꯔꯒ ꯂꯩꯕꯁꯦ ꯇꯜꯂꯦꯕ ꯑꯗꯨꯅꯤ
ꯎꯝ ꯅꯪꯗꯤ ꯅꯨꯡꯉꯥꯏꯇꯕ ꯅ ꯌꯐꯝꯅꯤꯅ
ꯎꯝ ꯎꯝ ꯃꯅꯥ ꯑꯃ ꯑꯩ ꯀ ꯍꯥꯥ
ꯊꯥꯕ꯭ꯔꯣ ꯈꯪꯕ꯭ꯔꯣ
ꯍꯥꯥ ꯀꯔꯤ ꯍꯥꯏꯕ
ꯑꯝꯇ ꯁꯥꯕ꯭ꯔꯣ ꯈꯪꯕ꯭ꯔꯣ ꯍꯥꯏꯕ ꯃꯄꯥꯟ ꯊꯣꯛꯄ꯭ꯔꯣ
ꯉꯁꯤꯗꯤ ꯈꯔ ꯁꯥꯕ ꯃꯥꯜꯂꯤꯅꯦ ꯉꯥꯔꯥꯡꯒ ꯉꯁꯤꯗꯤ ꯈꯔꯗꯤ ꯁꯥꯕ ꯃꯥꯜꯂꯦ ꯑꯗꯣ ꯔꯨꯝ ꯃꯅꯨꯡꯗ ꯂꯥꯛꯏꯕꯅꯤꯅ ꯏꯪꯗꯤ ꯏꯪꯉꯤꯗ
ꯎꯝ
ꯑꯁꯤ ꯑꯃ ꯗꯣꯐꯤꯟ ꯀꯣꯂꯦꯖ ꯃꯃꯤꯡꯗꯤ ꯍꯥꯏꯕ ꯌꯥꯕ꯭ꯔꯥꯀꯣ
ꯑꯃꯥꯗꯣ ꯅꯪ ꯑꯁꯤ ꯁꯨꯃꯥꯏꯅ ꯋꯥꯔꯤ ꯁꯅꯅꯤꯡꯉꯥꯏ ꯅꯝꯕꯔ ꯃꯥꯗꯨ ꯊꯥꯕꯤꯌꯔꯥ
ꯑꯅꯥ
ꯑꯩꯒꯤ ꯃꯔꯨꯞ ꯑꯃ ꯇꯣꯐꯤꯟꯗꯒꯤꯗꯨ
ꯑꯩꯗꯤ ꯀꯩꯁꯥꯟꯅꯗꯕ
ꯑꯗꯨꯝ ꯄꯪꯁꯥ ꯁꯥꯟꯅꯕ ꯏꯆꯦꯅ ꯆꯥꯏꯌꯦꯅ ꯂꯩꯔꯦ ꯑꯩꯕꯨ
ꯃꯤꯗ ꯁꯅꯥꯔꯣꯅ ꯄꯤꯔꯒ ꯅꯪꯁꯦꯀꯣꯅ
ꯀꯅꯥꯅꯣ ꯑꯣ ꯍꯧꯖꯤꯛꯀꯤꯗꯔꯣ ꯅꯪꯅ ꯄꯜꯂꯝꯕꯗꯨꯔꯣ
ꯑꯥ
ꯀꯩꯁꯅꯥꯔꯨꯗꯣꯏ ꯅꯣ ꯑꯩꯕꯣ ꯅꯣꯛꯇꯤ ꯅꯣꯛꯅꯤꯡꯉ
ꯈꯪꯅꯗꯕ ꯉꯥꯛꯇꯅꯦ ꯑꯩꯈꯣꯏꯗꯤ ꯇꯧꯔ ꯂꯩꯕ ꯁꯤꯗ ꯑꯗꯨꯗ ꯇꯧꯔꯗꯤ ꯅꯪ ꯁꯨꯃꯥꯏꯅ ꯂꯩꯔ ꯂꯩꯔꯅꯤꯅ ꯍꯥꯏꯔꯛꯑꯦꯕ ꯎꯝ ꯄꯪꯇꯧꯗ ꯇꯧꯒꯗꯕꯅꯤꯅ
ꯅꯣꯛ ꯅꯣꯛꯅꯤꯡ ꯅꯣꯏ ꯆꯦꯗꯤ ꯌꯥꯝ ꯈꯠ ꯀꯩꯅꯣ ꯇꯧꯗꯦ ꯍꯥꯏꯕ ꯀꯔꯤꯁꯨ ꯈꯟꯗꯦ ꯍꯥꯏꯕ
ꯑ ꯃꯣꯏꯗꯤ ꯑꯁ ꯌꯥꯝꯈ꯭ꯔꯦꯍꯦ
ꯃꯃꯥꯟꯅꯕꯤ ꯃꯌꯥꯝ ꯅꯨꯡꯉꯥꯏꯔꯝꯅꯤ ꯃꯣꯏꯗꯤ ꯒ꯭ꯔꯨꯞ
ꯑꯥ ꯑꯁ ꯃꯗꯤ ꯒ꯭ꯔꯨꯨꯞꯇ ꯀꯗ ꯑꯣꯏꯔꯔꯕꯅꯤ
ꯅꯣꯏ ꯁꯤꯁꯨ ꯊꯥꯕ ꯌꯥꯎꯕ꯭ꯔꯥ
ꯑꯥ ꯑꯗꯨꯗꯒꯤ ꯃꯌꯥꯝ ꯂꯥꯛꯑꯦ ꯍꯥꯏꯌꯦ ꯃꯉꯣꯟꯗꯗꯤ
ꯎꯝ ꯑꯩꯁꯨ ꯌꯥꯝ ꯇꯧꯅꯤꯡꯉꯦ ꯑꯗꯣ ꯂꯩꯇ꯭ꯔꯦ
ꯑꯗꯨꯒꯤꯅꯦ ꯐꯣꯟ ꯑꯦ ꯑꯃꯗꯣ ꯄꯤꯔꯒꯦ ꯑꯦ
ꯍ ꯀꯔꯤ ꯑꯃ ꯎ ꯍꯥꯟꯅ ꯍꯪꯉꯣ ꯑꯩ ꯌꯥꯝ ꯀꯔꯤꯁꯤꯅꯗꯣꯏꯅꯣ ꯈꯪꯗꯦꯕ
ꯑꯗꯨꯝ ꯆꯨꯝꯅ ꯑꯗꯨ ꯀꯔꯤ ꯇꯧꯕ꯭ꯔꯣ ꯀꯔꯤ ꯇꯧꯕ꯭ꯔꯣ ꯑꯗꯨꯝ ꯇꯧꯔꯅꯦ
ꯑꯥ ꯁꯤꯔꯦꯗ
ꯅꯣꯛꯄꯅ ꯁꯤꯔꯕꯅꯦꯀꯣ ꯐꯔꯁꯗꯤ ꯑꯗꯨꯒ ꯑꯗꯨꯝ ꯇꯧꯔꯛꯄꯗꯗꯤ ꯈꯔ ꯐꯕꯅꯤ
ꯒꯗꯤ ꯑꯩꯈꯣꯏ ꯃꯩꯇꯩꯔꯣꯜꯒ ꯍꯥꯏꯅꯔꯕ꯭ꯔꯣ ꯋꯥꯔꯤ ꯉꯥꯡꯅꯔꯕ ꯌꯥꯎꯔꯕ꯭ꯔꯣ ꯃꯥꯒ
ꯑꯥ ꯉꯥꯡ ꯂꯥꯛꯈ꯭ꯔꯦ
ꯑꯣ
ꯉꯔꯥꯡꯁꯨ ꯇꯥꯎꯋꯏ ꯄꯅꯤ
ꯎꯝ ꯑꯁ
ꯅꯣꯛ ꯅꯤꯟꯒꯅꯤ ꯌꯥꯝ
ꯃꯤꯁꯤ ꯉꯦ
ꯑꯩ ꯁꯤ ꯇꯥꯎꯕ ꯂꯣꯏꯔꯒ ꯑꯃꯨꯛꯀ ꯑꯩ ꯅꯉꯣꯟꯗ ꯍꯥꯏꯔꯛꯀꯦ
ꯎ ꯎꯝ ꯎꯝ
ꯀ꯭ꯔꯤ ꯇꯧꯕ꯭ꯔꯥ ꯀ꯭ꯔꯤ ꯇꯧꯕ꯭ꯔꯥ ꯀꯇꯧꯔ ꯂꯩꯔꯗꯝ
ꯎꯝ ꯀꯔꯤ ꯒꯨꯍꯥꯁꯤꯁꯨꯅꯦ ꯒꯌꯥꯟꯃꯦꯟ ꯇꯥꯗꯦꯕꯊꯣꯛ ꯇꯧꯁꯤꯦ ꯄꯊꯤ ꯑꯣꯏꯔꯅꯤ ꯐꯖꯅ ꯊꯣꯛꯀꯗꯕ ꯅꯣꯡꯃꯗꯤ ꯑꯗꯨꯝ ꯊꯣꯛꯂꯛꯀꯅꯤ
ꯂꯣꯏꯔꯝꯗꯥꯏꯗ ꯑꯣ ꯀꯦꯔꯣ ꯎꯝ